ꯑ
ꯍꯜꯂꯣ
ꯑ ꯇꯥꯕꯤꯔꯕ꯭ꯔꯣ ꯃꯔꯨꯞ
ꯇꯥꯏ ꯇꯥꯏ ꯇꯥꯏ
ꯎꯝ ꯉꯁꯨꯝꯗꯧꯕꯅꯤ ꯑꯩꯅ ꯃꯔꯨꯞꯀꯤ ꯁꯤꯒꯤ ꯅꯝꯕꯔ ꯑꯁꯤꯗ ꯑꯍꯥꯟꯕ ꯑꯣꯏꯅ ꯑꯩꯅ ꯆꯥꯡ ꯌꯦꯡꯖꯕ ꯃꯇꯝꯗ ꯑꯩꯈꯣꯏꯒꯤ ꯍꯥꯟꯅ ꯇꯧꯈ꯭ꯔꯦ ꯍꯥꯟꯅ ꯀꯝꯄ꯭ꯂꯤꯠ ꯑꯣꯏꯈ꯭ꯔꯦꯅ ꯊꯥꯔꯛꯄ ꯍꯥꯏꯇꯥꯔꯦꯅꯦꯀꯣ ꯍꯥꯏꯗꯤ ꯑꯩꯒꯤ ꯁꯤꯒꯤ ꯅꯝꯕꯔꯁꯤꯗꯒꯤꯗꯤ ꯑꯃꯠꯇ ꯇꯧꯗ꯭ꯔꯤꯕꯅꯤꯅꯣ ꯑꯗꯣ ꯀꯝꯄꯂꯤꯠ ꯑꯣꯏꯗꯦꯅ ꯊꯥꯔꯛꯄ ꯑꯩꯁꯦ ꯄꯥꯈꯠꯂꯨꯔꯦ ꯑꯃ ꯑꯃ ꯃꯥꯡꯒꯗ꯭ꯔꯅ ꯑꯗꯨꯒꯗꯤ ꯃꯤꯅꯠꯇꯣ ꯑ ꯃꯤꯅꯤꯠ ꯇꯔꯥ ꯋꯥꯔꯤ ꯁꯥꯟꯅꯈ꯭ꯔꯦꯅ ꯆꯣꯡꯊꯣꯔꯛꯄ ꯍꯥꯏꯇꯥꯔꯦ ꯕꯛ ꯂꯩꯕꯒꯤ ꯃꯥꯜꯂꯦ ꯑ ꯕꯛ ꯂꯩꯕꯅꯤꯉꯣꯟꯗ ꯀꯅꯖꯔ ꯌꯥꯏꯦ ꯐꯔꯦꯔꯦ ꯂꯧꯂꯣꯞ ꯆꯥꯛ ꯏꯁꯤꯡ ꯎꯅꯕꯤꯔꯕ꯭ꯔꯥ ꯀꯝꯗꯧꯔꯦ ꯍꯥꯏꯗꯤ ꯀꯩꯀꯩ ꯃꯊꯦꯜ ꯎꯅꯕꯤꯔꯦ ꯆꯥꯛ ꯆꯥꯔꯒꯗꯤ
ꯆꯥꯛꯁꯦ ꯁꯨꯝ ꯑꯩꯈꯣꯏ ꯏꯟꯁꯥꯡꯗꯗꯤ ꯃꯍꯤ ꯃꯅꯥꯏ ꯊꯣꯡꯗ꯭ꯔꯦ ꯑꯩꯈꯣꯏ ꯌꯣꯡꯆꯥꯛ ꯑꯃ ꯉꯧꯔꯦ ꯃꯔꯨ ꯑꯔꯤꯕ ꯑꯗꯨꯒ ꯃꯣꯔꯣꯛ ꯀꯃꯦꯟ ꯑꯃ ꯇꯧꯔꯒ ꯑꯩꯈꯣꯏꯒꯤ ꯆꯤꯡꯗ ꯍꯧꯕ ꯃꯌꯥꯝꯅ ꯈꯣꯝꯊꯣꯛꯄꯤꯒ ꯍꯥꯏꯅꯕ ꯑꯩꯈꯣꯏꯅꯗꯤ ꯎꯏꯌꯦꯅ ꯍꯥꯏ ꯑꯩꯈꯣꯏꯒꯤ ꯆꯦꯡꯒꯨꯝ ꯃꯥꯟꯕ ꯑꯉꯥꯡꯕ ꯃꯆꯥ ꯃꯆꯥꯗꯣ ꯃꯗꯨꯗꯣ ꯐꯖꯅ ꯀꯥꯡꯍꯣꯡꯧꯕ ꯉꯧꯔꯦ
ꯑꯗꯨꯒ ꯂꯧꯈꯠꯂꯦ ꯃꯔꯨ ꯑꯣꯏꯒꯗꯤ ꯀꯔꯤ ꯀꯔꯤ ꯃꯊꯦꯜ
ꯍꯔ ꯑ ꯁꯌꯥꯅ ꯍꯥꯎꯖ ꯆꯥꯛ ꯆꯥꯖꯗ꯭ꯔꯤ ꯄꯨꯛꯁꯦ ꯂꯩꯕ ꯌꯥꯛꯇ꯭ꯔꯦ ꯍꯥꯏꯗꯤ ꯆꯦꯡꯒꯨꯝ ꯌꯥꯝ ꯄꯥꯝꯖꯕ ꯅꯨꯄꯥꯝꯅꯤ ꯀꯩꯁꯣ ꯑꯗꯨꯅ ꯆꯥꯛꯁꯦ ꯑꯩꯁꯤ ꯆꯔꯥ ꯌꯦꯡꯒꯦ ꯇꯧꯖꯔꯝꯕꯅꯤ ꯑꯗꯨꯕꯨ ꯌꯥꯔꯣꯏꯗꯣꯔꯤ ꯑꯩꯣꯏꯒꯤꯗꯤ ꯆꯥꯛ ꯆꯥꯖꯗ꯭ꯔꯤ ꯑꯩꯁꯦ ꯉꯁꯤꯗꯤ ꯑꯩꯒꯤ ꯃꯅꯤꯡꯗ ꯑꯩꯈꯣꯏꯒꯤ ꯇꯤꯟ ꯇꯤꯟ ꯀꯩꯀꯥ ꯈꯣꯡꯕ ꯈꯔ ꯇꯥꯔꯛꯀꯅꯤ ꯃꯔꯝꯗꯤ ꯑꯩꯗꯣ ꯃꯅꯤꯡꯗ ꯂꯩꯖ ꯂꯩꯖꯕ ꯍꯥꯏꯇꯥꯔꯅꯦ ꯃꯃꯥꯡꯗ ꯊꯣꯛꯑꯒ ꯋꯥꯔꯤ ꯁꯥꯟꯅꯒꯗꯕꯗꯨꯣ ꯂꯥꯡꯕ ꯈꯣꯠꯄ ꯀꯌꯥ ꯑꯃ ꯇꯥꯔꯛꯄꯁꯨ ꯌꯥꯏ ꯍꯥꯏꯗꯅ ꯑꯩꯅ ꯃꯅꯤꯡꯗ ꯊꯣꯛꯆꯔꯛꯄꯅꯦ ꯑ ꯃꯔꯨꯞ ꯑ ꯉꯁꯤ ꯋꯥꯔꯤ ꯋꯥꯇꯥꯏ ꯇꯧꯕ ꯑꯗꯨꯝ ꯌꯥꯕ꯭ꯔꯥ ꯀꯔꯤ ꯀꯔꯤ ꯑꯕ ꯂꯩꯕꯒꯦ
ꯑꯣ ꯇꯤꯡ ꯀꯥꯡꯈꯣꯡꯕꯗꯨꯕꯨꯗꯤ ꯑꯩꯁꯨ ꯇꯥꯔꯛꯀꯅꯤ ꯑꯩꯁꯨ ꯆꯤꯡꯒ ꯂꯩꯕꯅꯤꯅ ꯊꯣꯏꯗꯣꯛꯄ ꯑꯗꯨꯗ ꯃꯈꯣꯟ ꯃꯋꯥ ꯌꯥꯝ ꯍꯧꯗꯅ ꯈꯣꯠꯇꯅ ꯅꯨꯡꯉꯥꯏꯇꯕ ꯈꯣꯠꯇꯕ ꯂꯩꯗꯨ ꯅꯠꯇꯕꯅꯤꯅ ꯊꯣꯏꯗꯣꯛꯄꯂꯁꯨ ꯇꯧꯔꯣꯏꯅ ꯈꯟꯖꯩ ꯑꯗꯣ ꯑꯦ ꯋꯥꯔꯤ ꯋꯥꯇꯥꯏ ꯇꯧꯁꯤ ꯍꯥꯏꯗꯤ ꯀꯅ ꯀꯥꯅꯔꯕ ꯇꯥꯕꯗ ꯑꯩꯈꯣꯏꯒꯤ ꯅꯨꯡꯉꯥꯏꯕ ꯋꯥꯔꯤ ꯋꯥꯇꯥꯏ ꯁꯨꯝ ꯇꯧꯁꯤ
ꯎꯝ ꯑꯣꯣꯏ ꯑꯗ ꯍꯇꯥꯑꯒꯗꯤ ꯃꯔꯔ ꯌꯦꯡ ꯇꯣ ꯍꯌꯦꯡꯒꯤ ꯑꯩꯈꯣꯏꯒꯤ ꯈꯟꯅ ꯅꯩꯅꯈ꯭ꯔꯦꯀꯣ ꯉꯁꯥꯏ ꯍꯌꯦꯡ ꯀꯃꯥꯏ ꯀꯃꯥꯏꯅ ꯇꯧꯕ ꯄꯨꯡ ꯀꯌꯥꯗ ꯂꯩ ꯂꯥꯛꯄ ꯍꯥꯏꯕꯗꯨꯣ ꯑꯩ ꯑꯗꯨꯝ ꯂꯥꯛꯆꯔꯒꯦ ꯅꯪ ꯃꯁꯤꯗꯤꯋꯥꯂꯤ ꯕ ꯇꯥꯏ ꯁꯨꯝ ꯉꯁꯤꯗꯤ ꯀꯩ ꯍꯥꯏꯅꯤ ꯈꯤꯇꯪ ꯑꯗꯨꯝ ꯄꯨꯛꯅꯤꯡ ꯆꯪꯅ ꯇꯧꯕꯗ ꯀꯔꯤ ꯀꯥꯏ ꯍꯥꯏꯗꯤ ꯊꯕꯛ ꯑꯇꯣꯞꯄ ꯅꯝꯕ ꯈꯣꯠꯄ ꯂꯕꯤꯔꯕ꯭ꯔꯥ ꯉꯁꯥꯏ ꯃꯗ ꯂꯖꯨꯒꯅ
ꯅꯝꯕꯒꯤ ꯊꯕꯛꯁꯦ ꯑꯩ ꯂꯦꯞꯇꯣꯞꯇ ꯇꯧꯖꯔꯔꯣꯏ ꯑꯁꯤꯒꯤ ꯋꯥꯔꯤꯁꯤꯦ ꯍꯌꯦꯡ ꯐꯤꯂꯝꯁꯦ ꯍꯌꯦꯡ ꯇꯧꯖꯔꯛꯦ ꯇꯧꯔꯒ ꯑꯩꯒꯤ ꯐꯨꯡꯒꯥ ꯋꯥꯔꯤ ꯏꯒꯗꯕ ꯈꯣꯠꯀꯗꯕꯁꯤ ꯃꯔꯨꯝꯅ ꯐꯣꯟ ꯑꯃꯗ ꯀꯣꯜ ꯇꯧꯕꯤꯔꯛꯑꯕꯅꯤꯅ ꯑꯩꯁꯨ ꯀꯣꯜ ꯑꯃꯗ ꯐꯣꯟ ꯑꯃꯗ ꯅꯁꯤ ꯀꯩꯅꯣ ꯇꯧꯖꯔꯒꯦꯅ ꯇꯧꯖꯕꯅꯤ ꯍꯥꯏꯕꯗꯤ
ꯑꯩꯅ ꯐꯨꯡꯒꯥ ꯋꯥꯔꯤꯗꯤ ꯈꯔ ꯂꯥꯎꯊ꯭ꯔꯥꯎꯕꯤꯒꯨꯝꯕ ꯀꯩꯒꯨꯝꯕ ꯏꯒꯦ ꯇꯧꯖꯕꯗꯣ ꯑꯗꯨꯝ ꯂꯣꯏꯁꯤꯟꯒꯦ ꯇꯧꯕ
ꯑꯣ ꯑꯗꯤ ꯑꯣ ꯑꯗꯨꯝ ꯍꯣꯠꯅꯕꯤꯔꯣ ꯃꯔꯨꯞ ꯑꯩꯁꯦ ꯁꯣꯝꯗ ꯂꯥꯏ ꯅꯨꯄꯤꯒꯤ ꯁꯛꯇꯝꯗꯤ ꯌꯦꯛꯄ ꯂꯣꯏꯁꯤꯟꯖꯔꯒꯦ ꯅꯨꯄꯥ ꯑꯃꯒ ꯌꯦꯛꯀꯦ ꯇꯧꯖꯔꯤ ꯑꯗꯨꯒ ꯑꯅꯤꯗꯨꯅ ꯃꯔꯨ ꯑꯣꯏꯕ ꯁꯛꯇꯝ ꯂꯥꯡꯍꯜꯂꯒ ꯑꯩꯅ ꯍꯥꯏꯖꯔꯤꯕꯁꯤ ꯑꯗꯨꯝ ꯑꯅꯤꯗꯨꯅ ꯃꯔꯨ ꯑꯣꯏꯕ ꯁꯛꯇꯝ ꯂꯥꯡꯒꯗꯕꯅꯤꯅ ꯑꯅꯤꯗꯨꯗ ꯍꯥꯟꯅ ꯑꯩꯅ ꯃꯤꯠꯌꯦꯡ ꯆꯪꯖꯕꯅꯤ ꯔꯤ ꯀ
ꯀꯩꯁꯨ ꯀꯥꯏꯗꯦ ꯑꯗꯣ ꯋꯥꯔꯤꯁꯦ ꯇꯧꯔꯤꯉꯩꯗ ꯀꯩꯅꯣꯝꯇ ꯍꯥꯏꯖꯧꯒꯦ ꯍꯥꯏꯗꯤ
ꯎꯝ
ꯑꯩꯈꯣꯏꯒꯤ ꯑꯦꯅꯤꯃꯦꯁꯟ ꯇꯧꯕꯒꯤ ꯃꯇꯥꯡꯗ ꯂꯥꯏ ꯌꯦꯛꯄꯒꯤꯗꯣ ꯊꯣꯏꯗꯣꯛꯅ ꯃꯤ ꯅꯦꯛꯇ꯭ꯔꯤꯉꯩꯗ ꯑꯩꯁꯨ ꯈꯔ ꯈꯔ ꯑꯗꯨꯝ ꯀꯩꯀꯩ ꯑꯃ ꯑꯃ ꯌꯦꯡꯉꯒ ꯌꯦ ꯀꯣꯗꯤ ꯍꯥꯏꯔꯔꯤꯕ ꯑꯗꯨꯕꯨ ꯃꯗꯨ ꯐꯣꯟꯗ ꯀꯩ ꯌꯦꯛꯄ ꯑꯃ ꯑꯃ ꯂꯥꯛꯄꯗꯨꯅꯤ ꯈꯤꯇꯪ ꯈꯨꯗꯣꯡ ꯆꯥꯔꯗꯕ ꯂꯥꯛꯇꯣꯏꯁꯦ ꯑꯗꯣ ꯃꯤ ꯅꯦꯛꯄꯒꯤ ꯋꯥꯐꯝꯗꯨꯅ ꯀꯃꯥꯏꯅ ꯇꯧꯕꯅꯣ ꯑꯗꯨꯁꯨ ꯍꯥꯏꯐꯦꯠ ꯈꯠ ꯍꯧꯨꯖꯤ ꯋꯥꯔꯤꯂꯤꯗꯨ ꯁꯥꯕꯅꯤ
ꯃꯔꯨꯞ ꯁꯨꯝ ꯇꯧꯕꯅꯦ ꯕꯥꯇꯤꯟꯒꯨꯝꯕ ꯊꯥꯒꯠꯄꯕ ꯃꯥꯜꯂꯦ ꯃꯔꯨꯞꯁꯦ ꯃꯈꯣꯟ ꯇꯥꯏ
ꯑ ꯁꯄꯔꯤ ꯂꯩꯦ
ꯑꯣ ꯀꯩꯁꯨ ꯀꯥꯏꯗꯦ ꯃꯗꯨ ꯃꯍꯧꯁꯥꯒꯤꯅꯤ ꯑꯗꯣ ꯁꯨꯝꯗꯧꯁꯤꯡ ꯃꯔꯣꯛ ꯃꯤ ꯅꯦꯛꯄꯒꯤ ꯐꯤꯕꯝꯗꯣ ꯍꯧꯖꯤꯛꯀꯤ ꯑꯣꯏꯅ ꯈꯤꯇꯪ ꯂꯥꯞꯅ ꯊꯝꯈꯤꯁꯦ ꯌꯦꯛꯄ ꯈꯣꯠꯇꯕꯗꯣ ꯊꯤꯗꯤ ꯊꯤꯤꯁꯦ ꯑꯗꯨꯕꯨ ꯑꯥ ꯏꯕꯥꯅꯤ ꯍꯥꯟꯅ ꯍꯥꯏꯗꯤ ꯆ ꯌꯦꯡꯉꯕ ꯃꯇꯨꯡꯗ ꯍꯥꯏꯔꯕꯗꯤ ꯇ꯭ꯔꯥꯏ ꯇꯧꯕꯤꯁꯦ ꯅꯪ ꯍꯌꯦꯡ ꯂꯥꯛꯄ ꯃꯇꯝꯗ ꯑꯁꯪꯕ ꯃꯇꯝꯗ ꯍꯥꯏꯇꯥꯔꯦꯅꯦ ꯍꯌꯦꯡꯗꯣ ꯅꯤꯡꯁꯤꯡꯕꯤꯔꯣꯑꯣ ꯑꯩꯁꯨ ꯅꯤꯡꯖꯉꯛꯀꯦ ꯍꯌꯦꯡ ꯂꯧꯕ ꯂꯥꯛꯄꯗ ꯃꯔꯨꯞꯀꯤ ꯂꯩꯔꯤꯕ ꯄꯦꯟꯁꯤꯜꯗꯣ ꯑꯗꯨ ꯁꯨꯅꯕ ꯑꯗꯨꯝ ꯄꯨꯕꯤꯔꯛꯑꯣ ꯂꯥꯏ ꯌꯦꯛꯄꯒꯤ ꯄꯣꯠ ꯆꯩ ꯂꯩꯕꯤꯕꯁꯤꯡꯗꯣ ꯑꯗꯨꯝ ꯄꯨꯕꯤꯔꯛꯑꯣ ꯑꯗꯨꯗꯨꯒ ꯍꯥꯏꯐꯦꯠ ꯑ
ꯑꯩꯈꯣꯏꯒꯤ ꯍꯌꯦꯡꯁꯤ ꯑꯁꯤ ꯅꯨꯃꯤꯗꯥꯡꯁꯤ ꯑꯩꯁꯤ ꯇꯨꯡꯒꯤ ꯈꯟꯖꯔꯝꯕꯅꯦ ꯑꯗꯨꯕꯨ ꯇꯨꯝꯃꯒ ꯂꯩꯊꯣꯛꯈ꯭ꯔꯒꯗꯤ ꯄꯩꯁꯥꯁꯦ ꯂꯥꯛꯑꯔꯣꯏꯗ꯭ꯔꯕ ꯑꯗꯨꯅ ꯑꯩ ꯇꯨꯝꯃꯔꯣꯏꯒꯦ ꯉꯁꯥꯏꯁꯨ ꯇꯨꯝꯗꯦ ꯉꯔꯥꯡꯁꯨ ꯇꯨꯝꯗꯦ ꯅꯍꯥꯟꯁꯨ ꯇꯨꯝꯗꯦ ꯑ ꯑꯩ ꯍꯞꯇꯥ ꯑꯍꯨꯝ ꯃꯗꯤ ꯊꯥ ꯑꯃ ꯐꯥꯖꯤꯜꯂꯛꯑꯦ ꯇꯁꯦꯡꯅ ꯑꯩ ꯇꯨꯝꯃꯛꯇꯕꯗꯤ ꯑꯩ ꯀꯩꯅꯣꯅꯦ ꯌꯥꯎꯁꯪ ꯃꯅꯨꯡꯗ ꯇꯨꯝꯖꯔꯛꯇꯕꯅꯤ ꯑꯗꯨꯕꯨ ꯁꯤꯁꯤꯦ ꯇꯨꯝꯃꯔꯣꯏꯁꯤ
ꯑꯩꯈꯣꯏꯒꯤ ꯇꯧꯒꯗꯕ ꯊꯕꯛꯁꯤꯡꯁꯤ ꯏꯕꯥꯅꯤꯒꯤ ꯋꯥꯔꯤꯁꯦ ꯍꯨꯝꯐꯨ ꯁꯥꯟꯅꯒꯗꯕꯅ ꯃꯔꯝ ꯑꯣꯏꯔꯒ ꯍꯨꯝꯐꯨꯁꯤꯗ ꯇꯔꯥ ꯇꯔꯥꯃꯨꯛ ꯇꯛꯊꯔꯒ ꯅꯤꯐꯨ ꯁꯥꯟꯅꯒꯗꯕꯅꯤ ꯑꯗꯨꯅ ꯑꯗꯨꯗ ꯂꯣꯏꯔꯒ ꯇꯨꯝꯒꯦꯅ ꯈꯟꯖꯩ ꯃꯗꯨꯀꯤ ꯃꯣꯠꯇ ꯀꯩ ꯂꯩꯒꯦ
ꯑ ꯃꯥꯅꯦ ꯑꯗꯣ ꯑ ꯆꯨꯝꯃꯦ ꯑꯗꯨ ꯑꯩꯅ ꯍꯥꯏꯖꯅꯤꯡꯗꯅ ꯍꯌꯦꯡꯗꯨ ꯑꯗꯨꯝ ꯈꯔ ꯊꯦꯡꯅ ꯍꯧꯒꯠꯂꯒ ꯍꯧꯒꯠꯄꯒ ꯑꯗꯨꯝ ꯂꯧꯕ ꯂꯥꯛꯆꯔꯨꯔꯥ ꯍꯥꯏꯕꯗꯣ ꯍꯌꯦꯡ ꯄ꯭ꯔꯣ ꯑꯗꯣ ꯍꯌꯦꯡꯗꯣ ꯀꯩꯅꯣ ꯇꯧꯋꯦ ꯍꯥꯏꯕꯒꯨꯝ ꯇꯥꯏ ꯆꯠꯅꯩ ꯍꯥꯏꯕꯕꯨꯣ ꯑꯃꯨꯛꯁꯨ ꯇꯥꯖꯕ ꯍꯥꯏꯇꯥꯔꯦꯅꯦ ꯑꯗꯨꯅ ꯑꯗꯨ ꯀꯌꯥ ꯅꯨꯡꯉꯥꯏꯒꯗꯕ ꯃꯥꯟꯗ꯭ꯔꯦ ꯑꯗꯨꯅ ꯑꯩꯅ ꯍꯥꯏꯔꯤꯕꯁꯤ ꯍꯌꯦꯡꯗꯤ ꯁꯁꯣꯏ ꯃꯇꯝꯇꯪꯒꯤ ꯃꯔꯨꯞꯀꯤ ꯂꯣꯏꯁꯤꯜꯍꯧꯗꯕ ꯃꯇꯦꯛꯇꯣ ꯑꯗꯨꯒꯤ ꯃꯇꯦꯛ ꯈꯤꯇꯪ ꯉꯁꯤ ꯑꯣꯏꯔꯒꯁꯨ ꯍꯌꯦꯡ ꯑꯣꯏꯕ ꯇꯥꯔꯒꯁꯨ ꯃꯔꯨꯞꯅ ꯍꯥꯏꯐꯦꯠ ꯃꯇꯝ ꯑꯁꯪꯕ ꯑꯃ ꯌꯦꯡꯉꯒ ꯍꯥꯏꯕ ꯇꯥꯔꯦꯅꯦꯀꯣ ꯃꯇꯝ ꯑꯁꯦꯡꯕ ꯑꯃ ꯑꯁꯪꯕ ꯑꯃ ꯍꯥꯏꯗꯤ ꯌꯦꯡꯕ ꯔꯒ ꯂꯣꯏꯁꯤꯟꯕꯤꯔꯛꯄ ꯌꯥꯒꯗ꯭ꯔꯥ ꯁꯤ ꯅ ꯑꯩꯅ ꯍꯪꯅꯤꯡꯉꯤꯕꯁꯦ ꯑꯗꯨꯅ ꯃꯔꯨꯞ ꯃꯣꯝꯗ ꯃꯇꯦꯛꯇꯨꯗꯪ ꯂꯣꯏꯁꯤꯟꯕꯤ ꯑꯩꯈꯄ ꯃꯇꯝꯗ ꯁꯣꯝꯗꯗ ꯏꯊꯤꯠꯇꯣ ꯑꯗꯨꯝ ꯇꯧꯔꯒ ꯁꯣꯝ ꯑ ꯋꯥꯔꯤ ꯁꯥꯟꯅ ꯁꯥꯟꯅꯅ ꯍꯧꯗꯤ ꯇꯧꯔꯛꯄꯗ ꯑꯗꯨꯝ ꯂꯣꯏꯁꯤꯜꯂꯒ ꯍꯌꯦꯡ ꯊꯥꯒꯠꯄꯗ ꯀꯩꯁꯨ ꯑꯀꯥꯏꯗꯗꯅ ꯃꯔꯔꯨꯞꯅ ꯂꯥꯛꯇ꯭ꯔꯒꯁꯨ ꯈꯁꯤꯤ ꯍꯥꯏꯗꯅ ꯍꯗ
ꯑ ꯂꯣꯏꯍꯧꯗꯣ ꯃꯇꯦꯛ ꯇꯨꯕꯤꯗꯩ ꯍꯌꯦꯡ ꯑ ꯉꯁꯤ ꯑꯗꯨꯝ ꯂꯧꯕ ꯌꯥꯔꯕꯅꯤ ꯑꯗꯨꯕꯨ ꯌꯦꯡꯁꯤ ꯍꯣꯔꯦꯟ ꯃꯤ ꯇꯨꯝꯔꯕ ꯃꯇꯝꯗ ꯈꯣꯟꯖꯦꯜ ꯑꯗꯨ ꯇꯤꯟ ꯀꯥꯡ ꯊꯣꯡꯕꯒꯤ ꯃꯈꯣꯜꯁꯤ ꯑꯗꯨꯛꯀꯤ ꯃꯇꯤꯛ ꯍꯧꯅ ꯇꯥꯔꯒꯗꯤ ꯅꯨꯡꯉꯥꯏꯖꯗꯦ ꯇꯧꯕꯅꯤ ꯑꯗꯨꯣ ꯐꯔꯦ ꯍꯥꯏꯕꯤꯌꯨ ꯑ ꯍꯥꯏꯕꯤꯌꯨ
ꯑꯗꯨꯗꯤ ꯀꯔꯤꯁꯨ ꯑꯀꯥꯏꯕ ꯂꯩꯔꯣꯏ ꯃꯔꯝꯗꯤ ꯇꯤꯟ ꯀꯥꯡ ꯈꯣꯡꯕꯒꯤ ꯈꯣꯟꯖꯦꯜꯗꯨꯗꯤ ꯑꯩꯅ ꯁꯨꯝ ꯀꯩꯅꯣ ꯇꯧꯕ ꯃꯇꯝꯗ ꯀꯔꯤꯁꯨ ꯀꯥꯏꯔꯣꯏ ꯂꯩꯊꯕꯗ ꯌꯥꯒꯅꯤ ꯁꯤꯨꯝꯃꯇꯪꯒꯤ ꯃꯥꯏꯀ꯭ꯔꯣꯐꯣꯟꯗ ꯌꯥꯝ ꯀꯟꯅ ꯁꯧꯕꯒꯤ ꯃꯈꯣꯟ ꯇꯥꯕꯗꯣ ꯑꯗꯨ ꯈꯛꯇꯅꯦ ꯐꯔꯛ ꯇꯥꯒꯗꯧꯕ ꯑꯗꯨꯅ ꯑꯗꯨ ꯑꯗꯨꯒꯤꯗꯨꯕꯨ ꯇꯥꯗ꯭ꯔꯒꯗꯤ ꯌꯥꯅꯤ ꯑꯗꯨ ꯇꯥꯔꯣꯏꯅꯗꯤ ꯈꯟꯖꯩ ꯃꯔꯝꯗꯤ ꯃꯔꯨꯞꯛꯇ ꯑꯣꯔꯤꯖꯤꯅꯦꯜ ꯂꯩꯕꯤꯔꯕꯅꯤꯅꯀꯣ ꯑꯗꯨ ꯑꯗꯨꯃꯥꯏꯅ ꯇꯧꯁꯤ ꯑꯗꯣ ꯍꯣꯔꯦꯟ ꯍꯣꯔꯦꯟ ꯂꯣꯏꯁꯟꯕꯤꯔꯛꯣ ꯑꯗꯨ ꯍꯣꯔꯦꯟ ꯂꯣꯏꯔꯕ ꯃꯇꯨꯡꯗ ꯍꯥꯏꯐꯦꯠ ꯊꯥꯕꯤꯔꯣꯑꯣ ꯑꯗꯨꯒ ꯑꯩ ꯑꯗꯨꯝ ꯊꯕꯛ ꯇꯧꯅ ꯇꯧꯅ ꯍꯥꯏ ꯍꯥꯏꯇꯥꯔꯦ ꯁꯣꯝꯗ ꯆꯤꯟ ꯂꯦꯡꯉ ꯂꯦꯡꯉ ꯑꯗꯨꯝ ꯈꯨꯠꯁꯨ ꯑꯗꯨꯝ ꯂꯦꯡꯖꯔꯛꯀꯦ ꯑꯗꯨꯒ ꯂꯣꯏꯁꯤꯜꯂꯒ ꯍꯌꯦꯡ ꯑꯗꯨꯝ ꯊꯥꯒꯠꯈ꯭ꯔꯁꯦ ꯑꯗꯨꯒ ꯑꯗꯨꯒꯤꯗꯨ ꯂꯣꯏꯁꯟꯕ ꯑꯃ ꯅꯥꯏꯁꯦ ꯑꯗꯨꯒ
ꯑꯩꯅ ꯍꯥꯞꯆꯅꯤꯡꯕ ꯍꯥꯏ ꯍꯥꯏꯇꯥꯔꯦꯅꯦ ꯃꯔꯛꯇ ꯑꯗꯨꯒꯤ ꯋꯥꯔꯤꯗꯨꯣ ꯂꯣꯏꯁꯤꯟꯕꯤꯔꯛꯄ ꯃꯇꯝꯗ ꯏꯕꯥꯅ ꯍꯥꯏꯅꯈꯤꯕꯗꯣ ꯁꯤ ꯁꯤ ꯍꯥꯞꯁꯤ ꯈꯣꯠꯁꯤ ꯍꯥꯏꯕꯗꯣ ꯍꯥꯏꯗꯤ ꯃꯇꯨꯡ ꯇꯥꯔꯛꯄꯗ ꯀꯩꯅꯣ ꯐꯤꯂꯝꯗ ꯑꯣꯏꯅ ꯄꯨꯖꯔꯛꯀꯦ ꯃꯔꯝꯗꯤ ꯁꯤꯒꯤ ꯄꯣꯠꯁꯦ ꯑꯗꯨꯃꯥꯏꯅ ꯑꯗꯨꯀꯤ ꯃꯇꯤꯛ ꯄꯩꯁ ꯍꯥꯏꯐꯦꯠ ꯍꯥꯞꯄꯤꯔꯛꯎꯀꯣ
ꯑꯩ ꯈꯪꯖꯦ ꯑꯩ ꯈꯪꯖꯦ
ꯎꯝ ꯑ ꯑꯗꯣ ꯃꯔꯨꯞ ꯊꯕꯛ ꯌꯥꯝ ꯆꯤꯟꯕ꯭ꯔꯥ ꯁꯤꯕꯨ ꯈꯨꯠ ꯁꯥ ꯈꯔ ꯂꯦꯡꯕꯤꯕ꯭ꯔꯥ ꯀꯩꯅꯣꯝ ꯇꯧꯋꯤꯕ꯭ꯔꯥ ꯄꯣꯔꯣ ꯈꯗ꯭ꯔꯥ ꯀꯨꯗ ꯈꯗ꯭ꯔꯥ ꯑꯉꯁꯦ
ꯑꯩꯁꯤꯖ ꯇꯣꯞꯁꯤ ꯑꯩ ꯁ ꯁꯤꯖꯤꯅ ꯃꯈꯥꯗ ꯄꯨꯊꯖꯕꯅꯦ ꯊꯕꯛꯁꯤꯗꯤ ꯀꯔꯤ ꯁꯤꯟꯁꯨ ꯁꯤꯟꯖꯕ ꯑꯗꯨ ꯌꯥꯅꯤ ꯑꯗꯨ ꯑ ꯁꯤꯤꯂꯗꯤ ꯂꯕꯅ ꯍꯥꯏꯇꯥꯔꯦ
ꯎꯝ ꯑꯗꯣ
ꯑ ꯑꯗꯣ ꯃꯩꯇꯩ ꯃꯌꯦꯛ ꯏꯕꯒꯤ ꯋꯥꯐꯝꯗꯣ ꯑ ꯁꯨꯝ ꯈꯂꯤꯕꯅꯤ ꯀꯤꯕꯣꯔꯗꯠꯇꯒꯨꯝꯕ ꯅꯝꯃꯒꯗꯤ ꯅꯨꯡꯉꯥꯏꯒꯗ꯭ꯔꯅ ꯁꯨꯝ ꯈꯟꯖꯕꯒꯤ ꯋꯥꯅꯤꯀꯣ ꯅꯝꯕꯕꯨꯗꯤ ꯐꯣꯟꯗ ꯑꯗꯨꯝ ꯅꯝꯒꯗꯕ ꯂꯩ ꯑꯗꯨꯅ ꯁꯨꯝ ꯅꯝꯃꯒꯗꯤ ꯀꯗ꯭ꯔ ꯀꯥꯏꯅ ꯈꯔꯖ
ꯑꯗꯨ ꯍꯥꯞꯄ ꯌꯥꯔꯒꯗꯤ ꯑꯗꯨ ꯑꯗꯨꯝꯕꯗ
ꯑꯗꯨ ꯑꯩ ꯍꯥꯏꯖꯔꯛꯀꯦ ꯂꯦꯞꯇꯣꯞꯇ ꯍꯥꯞꯄ ꯌꯥꯒꯅꯤ ꯌꯥꯗꯕ ꯇꯥꯔꯒꯁꯨ ꯅꯍꯥꯟꯒꯤ ꯑꯩꯅ ꯑꯃ ꯀꯔꯤꯒꯨꯝꯕ ꯁꯣꯞꯋꯦꯔ ꯑꯃ ꯁꯤꯖꯤꯟꯅꯔꯒ ꯍꯥꯞꯄꯗꯣ ꯃꯔꯔꯛ ꯆ ꯃꯔꯛꯁꯨꯨ ꯈꯥꯡꯕꯤꯗꯔꯄꯥ ꯑꯗꯨꯗꯣ ꯁꯤꯖꯤꯟꯅꯔꯒ ꯑꯗꯨ ꯃꯗꯨꯗ ꯍꯥꯞꯄ ꯃꯇꯝꯗ ꯀꯔꯤꯁꯨ ꯑꯀꯥꯏꯕ ꯂꯩꯔꯣꯏ ꯍꯥꯏꯗꯤ ꯑꯗꯨ ꯇꯥꯔꯒꯗꯤ ꯗꯤꯚꯥꯏꯁꯁꯦ ꯌꯥꯝ ꯊꯤꯅ ꯀꯣꯡꯅ ꯍꯥꯏꯖꯒꯦ ꯃꯔꯝꯗꯤ ꯁꯣꯝꯗ ꯑꯃ ꯇꯧꯔꯒ ꯑꯗꯣꯝꯗ ꯍꯥꯏꯗꯤ ꯃꯔꯨꯞꯀꯤꯒꯤ ꯗꯤꯚꯥꯏꯁ ꯑꯍꯨꯝ ꯁꯨꯗꯣꯔꯤꯕꯅꯦꯕ ꯑꯗꯨ ꯍꯥꯏꯖꯔꯨꯔꯒꯗꯤ ꯌꯥꯝ ꯊꯤꯅ ꯀꯣꯡꯒꯅꯤ ꯑꯗꯨꯃꯥꯏꯅ ꯍꯥꯏꯐꯦꯠ ꯌꯦꯡꯕꯤꯌꯨ ꯑꯗꯣ ꯃꯔꯨꯞꯀꯤ ꯂꯦꯞꯇꯣꯞꯇꯨꯗꯤ ꯈꯤꯇꯪ ꯏꯈꯤꯇꯪꯁꯨꯨ ꯀꯨꯏꯔꯕ ꯑꯣꯏꯕꯅꯤꯅ ꯆꯠꯄ ꯈꯣꯠꯄ ꯍꯥꯏꯕ ꯑꯃꯁꯨ ꯂꯥꯛꯄꯗꯤ ꯌꯥꯏ ꯑꯗꯨꯕꯨ ꯑ ꯆꯥꯡ ꯍꯥꯏꯐꯦꯠ ꯌꯦꯡꯕꯗꯤ ꯐꯩ ꯍꯥꯏꯗꯤ ꯌꯦꯡꯗ꯭ꯔꯒꯗꯤ ꯈꯪꯉꯣꯏꯗꯅꯀꯣ ꯑꯗ ꯍꯥꯏꯐꯦꯠ ꯌꯦꯡꯕꯤꯕ ꯐꯩ ꯑꯗꯨ ꯀꯃꯥꯏ ꯇꯧꯕ
ꯍꯣꯏ ꯌꯦꯡꯒꯦ ꯌꯦꯡꯒꯦ ꯑꯗꯨꯕꯨ ꯇꯁꯦꯡꯅ ꯑꯃ ꯑꯣꯏꯅ ꯍꯥꯄꯛꯄ ꯇꯥꯔꯒꯗꯤ ꯑꯩꯁꯨ ꯑ ꯐꯣꯟ ꯑꯅꯤꯗꯤ ꯁꯨꯕꯅꯤꯅ ꯗꯤꯚꯥꯏꯁ ꯑꯅꯤ ꯁꯨꯕꯅꯤꯅ ꯑꯗꯨ ꯉꯝꯅꯕꯗ ꯍꯣꯠꯅꯒꯦ ꯑꯃꯠꯇ ꯇꯧꯕ ꯅꯠꯇꯕꯅꯤꯅꯀꯣ ꯑꯗꯣ ꯌꯥꯔꯒꯗꯤ ꯂꯦꯇꯣꯞꯇꯣ ꯍꯥꯞꯆꯜꯂꯒ ꯍꯦꯟꯅ ꯈꯨꯗꯣꯡ ꯆꯥꯕ ꯑꯣꯏꯒꯗꯕ ꯑꯣꯏ ꯑꯣꯏꯇꯥꯔꯒꯗꯤ ꯉꯝꯅ ꯉꯝꯅꯕ ꯗꯨꯝ ꯇꯧꯕ ꯇꯥꯕꯅꯤ ꯑꯗꯨ ꯃꯣꯏꯅꯕꯨ ꯍꯥꯞꯄꯤꯔꯛꯀꯅꯤ ꯍꯥꯏꯇꯥꯔꯒꯗꯤ ꯏꯕꯥꯅꯤꯒꯤ ꯋꯥꯠꯍꯧꯔꯤꯕ ꯇꯔꯨꯛꯃꯛꯁꯦ ꯂꯣꯏ ꯇꯧꯁꯤꯟꯕ ꯌꯥꯏ ꯍꯥꯏꯅ ꯈꯜꯂꯤ
ꯎꯝ ꯀꯩꯅꯣꯅꯦ ꯑ ꯑꯩꯅ ꯁꯨꯝ ꯈꯟꯖꯕ ꯑꯃ ꯂꯥꯛꯄ ꯍꯥꯖꯤꯛ ꯈꯛꯇꯥ ꯃꯣꯏꯅ ꯁꯤꯗ ꯍꯥꯏꯗꯤ ꯁꯤꯒꯤ ꯕꯦꯔꯥ ꯂꯩꯕ ꯄꯣꯠ ꯁꯦ ꯍꯣꯏ ꯏꯕꯥꯅꯤꯅ ꯈꯔ ꯌꯥꯝꯅ ꯄꯥꯏꯕꯒꯤꯕꯨꯗꯤ ꯕꯦꯔꯥ ꯂꯩꯔꯕ ꯇꯥꯔꯒꯁꯨ ꯉꯝꯅꯕ ꯇꯧ ꯔꯤ ꯑꯗꯣ ꯕꯦꯔꯥ ꯂꯩꯔꯤꯕ ꯄꯣꯠ ꯁꯦ ꯍꯥꯏꯗꯤ ꯃꯐꯝ ꯑꯃꯗ ꯑꯍꯨꯝ ꯃꯔꯤ ꯑꯅꯤ ꯑꯍꯨꯝ ꯃꯐꯝ ꯑꯃꯗ ꯑꯗꯨꯝ ꯅꯝꯁꯤꯟꯕꯒꯤ ꯕꯦꯔꯥ ꯂꯥꯛꯄ ꯃꯥꯜꯂꯦ ꯑꯗꯨꯗꯨꯅ ꯑꯩꯅ ꯁꯨꯝ ꯑꯥ ꯈꯟꯖꯕꯗ ꯑꯗꯣ ꯌꯥꯔꯒꯗꯤ ꯗꯤꯚꯥꯏꯁꯁꯦ ꯈꯤꯇꯪ ꯌꯥꯝꯅ ꯄꯥꯏꯕ ꯌꯥꯔꯒꯗꯤꯀꯣ ꯑꯥ ꯍꯥꯏꯗꯤ ꯃꯐꯝ ꯑꯃꯗ ꯑꯅꯤ ꯑꯅꯤꯒꯨꯝꯕ ꯈꯛꯇꯪ ꯍꯥꯞꯄ ꯑꯗꯨꯃꯥꯏꯅ ꯁꯤꯟꯗꯣꯛꯅꯕ ꯍꯣꯠꯅꯁꯤ ꯍꯥꯏꯗꯤ ꯂꯦꯞꯇꯣꯞ ꯀꯩꯀꯥ ꯄꯨꯟꯁꯤꯜꯂꯒ ꯑꯅꯤ ꯑꯅꯤ ꯅꯠꯇ꯭ꯔꯒ ꯑꯃꯃꯝ ꯈꯛꯇꯪ ꯍꯥꯞꯄ ꯌꯥꯅꯕꯒꯤ ꯃꯑꯣꯡꯗ ꯗꯣꯛꯁꯦꯕ ꯑꯗꯨ ꯑꯣꯏꯇꯥꯔꯒꯗꯤ ꯌꯥꯅꯤ ꯑꯩꯁꯨ ꯀꯟꯅ ꯁꯤꯜꯂꯤ ꯂꯩꯗꯤ ꯂꯩꯇꯦ ꯗꯤꯚꯥꯏꯁ ꯑꯩ ꯑꯅꯤꯗꯤ ꯍꯦꯟꯅ ꯂꯩꯇꯦ ꯂꯦꯞꯇꯣꯞ ꯄꯥꯔ ꯆꯅꯤ ꯍꯥꯏꯖꯕ ꯑꯗꯨꯅ ꯑꯩ ꯀꯟꯅꯗꯤ ꯁꯤꯜꯂꯤ ꯑꯊꯨꯕ ꯃꯇꯝꯗ ꯑꯩꯒꯤ ꯂꯧꯅꯕꯁꯨ ꯇꯧꯁꯤ ꯍꯥꯏꯅꯈꯤꯕꯗꯣ ꯂꯧꯅꯕꯁꯨ ꯇꯧꯁꯤ ꯑꯇꯣꯞꯄꯗꯒꯤꯁꯨ ꯀꯩꯀꯩꯅꯣ ꯈꯔꯥ ꯌꯦꯡꯁꯤꯜꯂꯒ ꯍꯥꯏꯗꯤ ꯗꯥꯏꯔꯦꯛ ꯀꯩꯅꯣꯗꯒꯤ ꯑꯣꯏꯅ ꯈꯨꯗꯛꯇ ꯊꯤꯕꯤ ꯅꯠꯇ꯭ꯔꯗꯤ ꯃꯆꯤꯠ ꯃꯆꯤꯠ ꯊꯤꯕꯤꯗ ꯂꯧꯕ ꯇꯥꯔꯒꯁꯨ ꯌꯥꯝꯗꯕ ꯍꯥꯏꯗꯤ ꯃꯉꯥ ꯃꯉꯥꯃꯨꯛꯇꯪ ꯄꯤꯕ ꯗꯤꯚꯥꯏꯁ ꯑꯝꯇꯪ ꯑꯣꯏꯇꯥꯔꯁꯨ ꯂꯧꯅꯕ ꯍꯣꯠꯅꯁꯤ ꯑꯩ ꯊꯝꯒꯤꯁꯦ ꯍꯥꯏ ꯋꯥꯈꯜ ꯂꯥꯛꯆꯥꯕꯅꯤ ꯑꯗꯨ ꯀꯣꯜꯁꯦ ꯇꯠꯇꯤ ꯇꯠꯂꯥꯒꯅꯤꯕ ꯑꯗꯣ ꯁꯤ ꯇꯠꯂꯕ ꯃꯇꯨꯡꯗ ꯑꯥ ꯃꯤꯅꯠ ꯃꯉꯥ ꯑꯃ ꯇꯔꯥ ꯑꯃꯗꯤ ꯉꯥꯏꯕꯤꯌꯣ ꯑꯩꯁꯣꯝꯗ ꯐꯤꯂꯝ ꯅꯨꯡꯂꯝꯒꯤ ꯑꯉꯥꯡꯒꯤ ꯀꯩꯀꯩ ꯑꯃ ꯀꯥꯞꯄꯝꯕꯒꯤ ꯂꯩꯕꯅꯤꯅ ꯑꯗꯨꯗ ꯔꯤꯄꯣꯔꯠꯇꯣ ꯂꯧꯕ ꯌꯥꯔꯒꯗꯤ ꯍꯥꯏꯐꯦꯠꯛꯇ ꯂꯧꯕꯤꯔꯝꯒꯦꯔꯅ ꯍꯥꯏꯒꯦ ꯇꯧꯕꯅꯤꯗ
ꯑꯥ ꯔꯦꯀꯣꯠꯁꯦ ꯍꯧꯖꯤꯛꯀꯤꯗꯤ ꯌꯥꯔꯔꯣꯏ ꯀꯩꯒꯤꯅꯣꯗ
ꯎꯝ ꯆꯞꯄꯦ
ꯐꯔꯦ ꯇꯧꯒꯗꯕ ꯊꯕꯛꯁꯤꯡꯗꯣ ꯀꯩ ꯌꯦ ꯀꯔ
ꯑꯣ ꯑꯗꯣ ꯉꯏꯈꯣ ꯃꯔꯨꯞ ꯉꯥꯛꯇꯪ ꯉꯥꯛꯇꯪ ꯄꯥꯏꯈꯤꯁꯤ ꯃꯔꯝꯗꯤ ꯍꯥꯏꯗꯤ ꯃꯤꯅꯤꯠꯁꯦ ꯇꯔꯥꯃꯥꯊꯣꯏ ꯆꯠꯄꯗ ꯉꯥꯏꯔꯤꯕꯀꯣ ꯇꯔꯥꯅꯤꯊꯣꯏꯐꯧ ꯁꯥꯟꯅꯕ ꯌꯥꯏꯌꯦꯅ ꯍꯥꯏꯕꯅꯦ ꯑꯗꯨꯅ ꯇꯔ꯭ꯥꯏꯟꯊꯣꯏ ꯌꯧꯗ꯭ꯔꯤ ꯐꯥꯎꯗꯤ ꯉꯢꯍꯥꯛꯇꯪ ꯋꯥꯊꯤ ꯉꯥꯡꯈꯤꯁꯤ ꯑꯗꯨꯝ ꯃꯈꯥ ꯇꯥꯕꯤꯔꯛꯑꯣ ꯑꯩꯅ ꯍꯧꯖꯤꯛ ꯍꯥꯏꯈꯤꯕ ꯗꯤꯚꯥꯏꯁ ꯑꯥ ꯂꯧꯕꯒꯤꯗꯣ ꯀꯃꯥꯏꯅ ꯂꯩ ꯍꯥꯏꯗꯤ ꯃꯉꯥꯗ ꯑꯗꯨꯝ ꯐꯪꯕ ꯂꯩꯕꯅꯤ ꯑꯗꯨꯅ ꯑꯗꯨ ꯃꯉꯥꯒꯤꯗꯣ ꯂꯧꯔꯒ ꯗꯤꯚꯥꯏꯁ ꯈꯔ ꯌꯥꯝꯃꯜꯂꯒꯗꯤ ꯁꯤꯒꯤ ꯄ꯭ꯔꯣꯕ꯭ꯂꯦꯝꯁꯦ ꯂꯥꯛꯀꯗꯕ ꯃꯥꯟꯗꯦꯕꯨ
ꯃꯉꯥꯒꯤꯗ ꯍꯥꯏꯁꯤ ꯀꯌꯥꯣꯃ ꯇꯧꯕꯅꯣ ꯍꯥꯡ ꯑꯗꯨ
ꯑꯥ ꯏꯟꯗꯤꯌꯥꯗ ꯍꯥ ꯗꯨꯝ ꯍꯦꯚꯤ ꯍꯦꯚꯤ ꯇꯥꯛꯁ ꯇꯧꯕꯒꯤ ꯅꯠꯇꯕꯗꯤ ꯂꯣꯏꯅ ꯌꯥꯒꯅꯤ ꯑꯉꯥꯡ ꯃꯆꯥꯒꯤ ꯀꯨꯝꯕ ꯑꯗꯗꯤ ꯑꯍꯜ ꯂꯝꯟ ꯒꯤ ꯌꯦꯡꯅꯕ ꯈꯣꯠꯅꯕ ꯑꯗꯨꯃꯥꯏꯅꯗ ꯂꯩꯕ ꯄꯣꯠꯅꯦ ꯃꯉꯥ ꯇꯔꯨꯛꯇ ꯑꯗꯨꯝ ꯐꯪꯕꯅꯦ ꯑꯗꯨꯗꯒꯤ ꯇꯔꯦꯠ ꯄꯤꯕ ꯑꯃ ꯂꯧꯔꯒꯗꯤ ꯌꯥꯔꯦ ꯂꯤꯖꯦꯟ ꯁꯥꯟꯅꯕꯐꯧ ꯌꯥꯅꯤ ꯇꯔꯦꯠ ꯄꯤꯕꯗꯣ ꯂꯧ ꯇꯥꯔꯒꯗꯤ ꯍꯥꯏꯖꯒꯦ ꯁꯨꯃꯥꯏ ꯍꯥꯏꯖꯒꯦꯕ ꯑꯩ